ꯇꯥꯕ꯭ꯔꯣ ꯎꯝ
ꯆꯥꯛ ꯆꯥꯔꯕꯣ
ꯆꯗ꯭ꯔꯤꯗꯥ ꯐꯤ ꯁꯥꯔꯝꯃꯤꯅꯤ
ꯐꯅꯦꯛꯛꯇ
ꯑꯩꯈꯣꯏ ꯃꯥ ꯃꯔꯥꯛ ꯑꯐꯧ ꯐꯪꯉꯝꯗ꯭ꯔꯤ ꯃꯔꯥꯛ ꯈꯤ ꯇꯪꯈꯥꯏ ꯑꯃ ꯁꯥꯔꯝꯃꯦ ꯑꯗꯣ ꯍꯧꯖꯤꯛ ꯃꯔꯥꯛ ꯑꯥ ꯐꯅꯝ ꯍꯦ‌
ꯐꯅꯦꯛꯄꯨ ꯀꯌꯥ ꯋꯥꯠꯂꯤꯒꯦ
ꯈꯪꯗꯦ ꯃꯁꯤꯡꯁꯦ ꯀꯌꯥꯅꯣ ꯑꯗꯨꯗ ꯆꯥꯛ ꯆꯥꯕꯤ ꯄꯥꯗ꯭ꯔꯅꯤ
ꯅꯣꯏꯁꯨ ꯐꯤ ꯁꯥꯔꯝꯕꯗꯒꯤ ꯏꯟꯖꯥꯡ ꯊꯣꯡꯉꯣꯅ ꯀꯨꯝꯗꯅ ꯏꯟꯖꯥꯡꯕꯨꯗꯤ ꯃꯨꯜꯂꯛꯑꯦ ꯆꯛꯇꯤ ꯅꯣꯏ ꯃꯥꯅ ꯇꯧꯈ꯭ꯔꯕꯥ
ꯑꯉꯥꯡꯒꯩ ꯁꯀꯔꯁꯟ ꯆꯠꯇꯣꯏ ꯃꯥꯅꯤꯅꯦ
ꯅꯣꯡꯃꯥꯏꯖ ꯅꯨꯃꯤꯠꯇ ꯆꯠꯅꯤꯌꯦ ꯑ ꯀꯩ ꯍꯥꯏꯕ
ꯑꯦꯂꯦꯛꯁꯀꯤ ꯄꯩꯁꯥ ꯀꯞꯞꯒꯤꯅꯦꯅ ꯆꯤꯆꯦ ꯀꯞ ꯑꯩꯈꯣꯏ ꯀꯥꯞꯈ꯭ꯔꯃꯦ ꯅꯣꯡꯃꯥꯏꯖꯤꯡ ꯍꯥꯢꯗꯤ ꯍꯟꯗꯛ ꯂꯛꯇꯣꯏꯁꯦ
ꯑꯥ ꯑꯇꯩ ꯑꯇꯩ ꯅꯨꯃꯤꯠꯇ ꯆꯠꯄꯗꯣ ꯃ꯭ꯌꯨꯖꯤꯌꯝꯒꯨꯝꯕ ꯊꯣꯡ ꯂꯣꯟꯕ ꯌꯥꯎꯋꯦꯌꯦ
ꯌꯥꯎꯋꯦ ꯅꯍ ꯑꯃꯨꯛꯁꯨ ꯆꯠꯂꯒ ꯌꯦꯡꯉꯛꯇ꯭ꯔꯤꯅꯦ ꯏꯕꯦꯝ
ꯑꯗꯨꯒꯦ ꯅꯤꯡꯊꯧꯀꯥꯕ ꯀꯗꯤ ꯁꯨꯇꯤ ꯊꯥꯗꯣꯏ ꯖꯠꯂꫭ ꯑꯃꯣꯛ
ꯑꯦꯛꯁꯀꯔꯁꯟ ꯅꯨꯡꯉꯥꯟꯕꯗꯤꯩ ꯊꯥꯅꯤꯌꯦ
ꯎꯝ ꯊꯥꯒꯟꯗꯕꯗꯨꯗ ꯍꯪꯉꯤ
ꯏꯁꯀꯁꯨ ꯅꯨꯡꯉꯃꯤꯗꯤꯩ ꯊꯥꯕꯅ
ꯆꯦꯃꯥꯎꯇꯣꯟꯁꯨ ꯃꯌꯨꯝꯗ ꯂꯥꯛꯑꯦꯅ ꯐꯣꯟ ꯇꯧꯔꯛꯑꯝꯕꯅꯦ ꯑꯩꯅ ꯁꯨꯝ ꯂꯥꯛꯏꯅꯦ ꯃꯥꯏ ꯕꯦꯡ ꯑꯦꯀꯥꯎꯟꯁꯨ ꯃꯐꯝ ꯑꯁꯣꯝ ꯂꯣꯝꯗ ꯑ ꯍꯣꯡꯗꯣꯛ ꯍꯣꯡꯅꯤꯡ
ꯀꯩꯅꯣꯝ ꯍꯥꯏꯒꯨꯝ ꯇꯧꯒꯅꯦ ꯍꯣꯏ ꯆꯦꯗ ꯐꯣꯟ ꯇꯧꯔꯦ ꯍꯪꯉ
ꯑꯣ ꯊꯥꯖꯅꯤ ꯍꯥꯏꯔ
ꯍꯣꯏ ꯊꯥꯖꯟꯕꯗꯤ ꯀꯩꯅꯣꯒꯤ ꯃꯥ ꯀꯩꯅꯣ ꯇꯧꯕꯗꯨꯒꯤ
ꯑꯣ ꯑꯣ ꯑꯣ ꯑꯣ ꯐꯪꯅꯕ
ꯑꯥ
ꯑꯣ ꯑꯗꯨꯒꯤ ꯃꯥ ꯑꯗꯨꯁꯨ ꯍꯣꯡꯗꯣꯛ ꯍꯣꯡꯖꯤꯟ ꯇꯧꯅꯤ ꯑꯗꯨꯏ ꯉꯔꯥꯡ ꯂꯥꯛꯑꯦ ꯁꯃꯥꯏꯅ ꯍꯣꯂꯦ ꯋꯥꯏ ꯑꯩ ꯐꯤ ꯀꯟꯅ ꯁꯥꯔꯤ ꯉ ꯂꯩꯔ ꯂꯥꯛꯀꯦ ꯊꯝꯃꯣ ꯍꯥꯏꯈ꯭ꯔꯒ ꯁꯪꯗ ꯂꯩꯔꯦ ꯐꯤ ꯃꯨꯛ ꯁꯥ ꯂꯩꯔꯨꯔꯦ ꯉꯁꯥꯏꯗꯒꯤ ꯑꯁꯤ ꯆꯥꯛ ꯂꯣꯏꯔꯝꯃꯒ ꯆꯥꯛ ꯁꯨ ꯆꯥꯅꯤꯡꯗ꯭ꯔꯦ ꯉꯥꯏꯍꯥꯛ ꯂꯩꯔꯒ ꯆꯠꯂꯨꯒꯦꯅ ꯈꯂꯦ
ꯉꯔꯥꯡꯕꯣꯜꯗꯅ ꯑꯦꯂꯥꯝ ꯊꯝꯃꯦ ꯑꯩꯁꯦ ꯗꯥꯏꯆꯟꯗ꯭ꯔꯅ ꯌꯣꯛ ꯑꯩꯈꯣꯏ ꯕꯥ ꯍꯧꯗꯣꯛꯄ ꯂꯥꯛꯑꯦꯕ ꯑꯩꯉꯣꯟꯗ ꯀꯧꯔꯒ ꯍꯧꯗꯣꯔꯛꯄ ꯕꯕꯥꯗꯣ ꯕꯣꯣꯟ ꯂꯥꯛꯑꯦꯅꯗ ꯑꯩꯅ ꯉꯥꯏꯍꯥꯛꯇꯪ ꯂꯩꯣꯏꯔꯒ ꯑꯣꯏꯅ ꯂꯥꯛꯀꯦ ꯍꯥꯞ ꯃꯇꯨꯡꯗ ꯑꯣꯏꯅ ꯌꯦꯡꯒꯦ ꯈꯟꯕ ꯑꯩꯗꯣ ꯋꯥꯔꯕꯒꯦ ꯉꯔꯥꯡꯗ ꯑꯗꯨꯒ ꯑꯗꯨꯁꯨ ꯑꯃꯨ ꯑꯦꯂꯥꯔꯝ ꯊꯝꯃꯦ ꯑꯩꯈꯣꯏ ꯕꯥ ꯑꯃꯨꯛ ꯂꯥꯛꯑꯦ ꯅꯪ ꯌꯦꯡꯕ ꯂꯥꯛꯑꯔꯣꯏ ꯅꯠꯇ꯭ꯔ ꯑꯩꯅ ꯑꯁ ꯑꯩ ꯇꯣꯛꯑꯒ ꯂꯥꯛꯑꯔꯦ ꯑꯩ ꯋꯥꯔꯦꯅ ꯍꯧꯒꯠꯄ ꯉꯝꯗ꯭ꯔꯕ ꯏꯁꯥ
ꯎꯝ ꯉꯔꯥꯡ ꯐꯖꯅ ꯇꯣꯝꯊꯣꯛꯀꯦꯕ ꯉꯁꯤ ꯈꯛꯇꯤ ꯈꯠꯇ꯭ꯔꯣ
ꯎꯝ ꯍꯔꯅꯃꯣ ꯃꯁꯤꯒꯦꯃꯣ ꯅ ꯁꯤ ꯀꯄꯃꯦ ꯇꯥꯗꯨꯔ
ꯑꯩ ꯅꯨꯡꯉꯥꯏꯅ ꯑꯗꯨꯝꯕ ꯋꯥꯠ
ꯎꯝ ꯎꯝ ꯅꯨꯡꯉꯥꯏꯇꯝꯅꯦꯍꯦ
ꯑꯦ ꯑꯗꯨꯕꯨꯗꯤ ꯃꯤ ꯅꯦꯃꯥꯔꯒꯤ ꯎꯕꯗꯣ ꯀꯞꯄꯗ ꯑꯩ ꯍꯥꯏꯗꯤ ꯃꯥꯏ ꯃꯤꯆꯪꯖꯨ ꯅꯠꯇꯦ ꯃꯁꯨ ꯅꯠꯇꯦ ꯂꯩꯗꯅꯀꯣ ꯄꯤ ꯇꯥꯏ ꯍꯥꯏꯕ
ꯅꯨꯡꯉꯥꯏꯇꯦ ꯑꯗꯒꯤ ꯍꯣꯏ ꯂꯩꯍꯧꯕꯗꯣ ꯐꯔꯦ ꯑ ꯃꯥꯏ ꯃꯥꯏ ꯗꯥꯎꯅꯦ ꯃꯊꯪ ꯁꯥꯟꯅꯒꯤꯅꯤ ꯍꯥꯏꯕ ꯂꯩꯇ꯭ꯔꯝꯅꯤꯅ ꯅꯨꯡꯉꯥꯏꯇꯕꯗ ꯑꯗꯒꯤ ꯕꯣꯜꯁꯦ ꯀꯩꯁꯨ ꯌꯦꯡꯅꯤꯡꯉꯔꯣꯏꯕ ꯑꯩꯈꯣꯏ
ꯍꯣꯏ ꯍꯣꯏ
ꯑ ꯑꯉꯥꯡ ꯍꯧꯒꯠꯂꯛꯏꯕ ꯈꯔ ꯑꯩꯈꯣꯏꯅ ꯈꯪꯕ ꯈꯔ ꯑꯐꯥꯎꯕꯕꯨꯗ ꯌꯥꯎꯔꯤꯕꯣ ꯃꯣꯏ ꯌꯥꯎꯕꯩꯅꯦꯕ ꯌꯦꯡꯅꯤꯡꯉꯤꯁꯦ
ꯎꯝ ꯃꯣꯏꯒꯤ ꯏꯔꯥꯜ ꯂꯣꯏꯔꯛꯑꯕꯅꯤꯅ
ꯎꯝ
ꯅꯨꯡꯁꯤꯕꯗꯣ ꯁꯨꯝ ꯑꯩꯈꯣꯏꯒꯤ ꯀꯥꯕ ꯄꯣꯕꯒꯤ ꯋꯥ ꯉꯥꯛꯇꯁꯨ ꯅꯠꯇꯅꯀꯣ
ꯎꯝ ꯑꯉꯥꯡ ꯑꯃꯃꯨꯕꯗꯨꯗꯤ ꯍꯤꯡꯉꯤꯕ
ꯀꯞꯅꯤꯡꯉꯤ ꯀꯥꯏꯅ ꯇꯧꯔꯝꯕꯅꯦ ꯑꯩꯅ ꯀꯩꯁꯨ ꯈꯜꯂꯨꯅꯨ ꯅꯅꯥꯎꯆꯥꯕꯤꯁꯨ ꯀꯞꯄꯤꯕꯅꯤ
ꯍꯣꯔꯦꯅ ꯔꯃꯤꯇꯥꯒꯤ ꯇꯥꯏꯌ‌ꯦ
ꯑꯦ ꯀꯥꯖꯖꯅꯤ ꯀꯥꯖꯖꯅꯤ
ꯄꯨꯡ ꯃꯥꯄꯟ ꯃꯈꯥꯏ
ꯏꯁ ꯑꯝ ꯑꯉꯟꯕꯅꯤꯅꯦ
ꯎꯝ
ꯅꯪ ꯈꯜꯂꯤꯁꯤ ꯐꯤꯁꯦ ꯑꯝꯇ ꯐꯪꯖꯟꯒꯦ ꯁꯤꯅꯦ ꯎꯝ ꯊꯦꯡꯀꯤ꯭ꯌꯨ ꯏꯁ
ꯁꯥꯗꯥꯅꯦꯅ ꯐꯪꯅꯤꯗ
ꯍꯣꯏ ꯑꯗꯨꯕꯨꯗꯤ ꯑꯗꯣ ꯁꯨꯝ ꯁꯥꯈꯤꯗꯕꯩ ꯋꯥꯔꯦꯕ
ꯍꯣꯏ ꯋꯥꯕꯨꯗꯤ ꯋꯥꯕꯅꯤ ꯎꯝ ꯑꯩꯅꯅꯦ ꯐꯤꯁꯦ ꯃꯇꯥꯏꯖ‌ꯦ ꯑꯃꯨꯛ ꯀꯥꯈꯠꯂ‌ꯦ ꯑꯃꯨꯛ ꯀꯨꯝꯗꯩ ꯑꯃꯨꯛ ꯀꯥꯈꯠꯂ‌ꯦ ꯆꯦ ꯅꯝꯃ ꯁꯥꯕꯅꯤꯅꯅꯦꯀꯣ ꯄꯨꯔꯥ ꯄꯨꯗ ꯑꯥꯞ ꯍꯣꯏ ꯍꯣꯏ ꯐꯤ ꯍꯨꯝꯐꯨ ꯃꯉꯥꯗꯨꯕꯨꯑꯥ ꯑꯦ ꯆꯦ ꯈꯣꯡꯆꯠ ꯑꯃ ꯋꯥꯠꯂꯛꯏꯔꯥ ꯈꯪꯗꯦ ꯑꯥ ꯍꯧꯔꯛꯄꯗꯒꯤ ꯀꯅꯤ ꯌ‌ꯦꯡꯉ‌ꯣ ꯏꯕ‌ꯦꯝꯃꯥ ꯑꯩꯅ ꯀꯥꯈꯠ ꯀꯥ ꯀꯨꯝ ꯅꯠꯇꯦ
ꯆꯥꯎꯕ
ꯍꯣꯏ
ꯑꯗꯨꯒꯤ ꯍꯥꯏꯔꯨꯔꯗꯤ ꯑ ꯀꯩꯅꯣ ꯏꯄꯟꯗꯧꯗ ꯍꯧꯕ ꯏꯁ ꯐꯤꯔꯣꯏꯒꯁꯦ ꯅꯨꯡꯉꯥꯏꯈ꯭ꯔꯖꯥꯠꯅꯤꯍꯦ ꯑꯩꯈꯣꯏꯒꯤ ꯑꯗꯨꯝ ꯃꯔꯛꯀꯤ ꯁꯥꯕꯗꯧꯅ ꯂ‌ꯣꯏꯅ ꯇꯧꯗꯕꯗꯣ ꯍꯥꯏꯗꯤ ꯑ ꯀꯨꯡꯅ ꯀꯨꯡꯅ ꯆꯦꯠꯅꯀꯤ ꯍꯣꯏ ꯍꯣꯏ ꯅꯨꯡꯉꯥꯏꯇ‌ꯦ ꯑꯗꯣ ꯍꯟꯗꯛꯁꯨ ꯏꯄꯟꯗꯧꯗꯣ ꯁꯪꯉꯔꯣꯏ ꯃꯥ ꯍꯧꯕ ꯌꯥꯔꯔꯣꯏ ꯍꯥꯏꯔꯛꯑꯦ ꯂꯧꯒꯤ ꯀꯠꯅꯔꯝꯅꯤꯅ ꯃꯣꯏꯗꯤ ꯂꯧꯒꯤ ꯌꯥꯝ ꯇꯧꯕꯅꯤꯅꯀꯣ
ꯎꯝ
ꯑꯝ ꯄꯤꯔꯨꯔꯦ ꯁꯣꯝꯗ ꯃꯥ ꯈ ꯈꯔ ꯀꯨꯏꯅ ꯌꯥꯒꯤꯔ‌ꯣꯏꯌ‌ꯦ ꯁꯣꯝꯗꯅ ꯐꯤꯗꯨꯅ ꯀꯩꯅꯣ ꯃꯄꯨꯡ ꯑꯣꯏꯅ ꯇꯧꯕꯅꯤꯗꯣ
ꯎꯝ
ꯑꯗ ꯐꯤꯔꯣꯏꯒꯤ ꯀꯔꯤꯒꯤ ꯍꯥꯏꯔꯨꯔꯗꯤ ꯑꯩꯅ ꯁꯣꯝꯗ ꯍꯧꯕꯅ ꯢꯄꯥꯟꯗꯧꯗꯣ ꯍꯧꯕꯅꯗꯤ ꯅꯨꯡꯉꯥꯏꯕ ꯍꯥꯏꯗꯤ ꯌꯥꯝꯅ ꯁꯦꯁꯤꯟꯅꯗꯩ ꯈꯨꯠꯅ ꯀꯩꯗ ꯃꯦꯆꯤꯟꯅ ꯊꯣꯛꯎꯒꯤꯗꯨ ꯅꯠꯇꯅ ꯈꯨꯠꯅ ꯐꯖꯅ ꯊꯥꯔꯒ
ꯇꯧꯔꯛꯄꯅꯤꯅ ꯐꯤꯔꯣꯏꯗꯣ ꯑꯩꯈꯣꯏꯒꯤ ꯀꯔꯤꯝꯇ ꯀꯩꯅꯣ ꯇꯧꯗꯕꯤꯗ ꯑꯗꯨꯝ ꯃꯔꯛꯀꯤ ꯁꯥꯕ ꯑꯗꯨꯃꯥꯏꯅ ꯀꯩꯝꯇꯅꯣ ꯆꯠꯊꯕꯤ ꯈꯣꯠꯇꯕꯤ ꯂꯩꯇꯕꯤꯗ ꯁꯥꯕ ꯌꯥꯏꯕ ꯍꯟꯗꯛꯒꯤ ꯖꯤꯃꯗꯤ
ꯑꯩꯒꯤꯅ ꯃꯃꯥꯡꯒꯤ ꯐꯤꯗꯣ ꯂꯣꯏꯔꯛꯄ ꯀꯥꯟꯁꯤꯗ ꯀꯤꯁꯤ ꯇꯥꯕ ꯃꯔꯝ ꯑꯃ ꯌꯥꯎꯕ ꯀꯤꯁꯤ ꯍꯥꯏꯗꯤ ꯂꯪꯗꯣ ꯃꯅꯨꯡꯒꯤ ꯑ ꯀꯤꯁꯤ ꯇꯥꯕ ꯖꯒꯥꯗꯨ ꯇꯞ ꯇꯥꯏ ꯇꯤꯡꯈ꯭ꯔꯝꯅꯤꯅ ꯀꯤꯁꯤꯗꯣ ꯍꯟꯇꯣꯔꯛꯄ ꯀꯥꯟꯗ ꯅꯣꯞꯄꯦꯗꯅ ꯂꯣꯏꯔꯝꯗꯥꯏ ꯃꯇꯦꯛ ꯑꯃ ꯅ‌ꯣꯞꯇꯅ ꯑꯗꯨ ꯃꯔꯝ ꯑꯝꯈꯛꯇꯅꯦꯕ ꯅꯣꯞꯄꯤꯗꯣ
ꯎꯝ ꯑꯩ ꯑꯁ ꯐꯤꯁ‌ꯦ ꯄꯨꯔꯥ ꯍꯦꯛ ꯍꯧꯔꯛꯄꯗꯒꯤ ꯐꯤ ꯍꯨꯝꯐꯨ ꯃꯉꯥꯁꯤꯕꯨ ꯏꯕꯦꯝꯃꯥ ꯑꯩ ꯃꯨꯛ ꯀꯥꯈꯠꯂꯤ ꯑꯝ ꯀꯨꯝꯗꯩ ꯀꯥꯈꯠꯂꯤ ꯀꯨꯝꯗꯩ ꯇꯧꯔꯒ ꯐꯤ ꯃꯄꯥꯟ ꯐꯖꯗ꯭ꯔꯗꯤ ꯐꯤꯁ‌ꯦ ꯐꯖꯗꯦ ꯍꯥꯏꯕ
ꯕꯒꯤ ꯁꯥꯈ꯭ꯔꯦꯅ ꯈꯜꯂꯣ
ꯑꯗꯨ ꯅꯪ ꯁꯣꯝ ꯅꯥꯀꯟꯗ ꯑꯣꯏꯅ ꯇꯧꯕꯗꯤ
ꯍꯥ
ꯂꯣꯝꯗ ꯑꯣꯏꯅ ꯑ
ꯑꯗꯨꯗ ꯍꯥꯞꯄ ꯌꯥꯕ ꯑꯣꯏꯗꯦ ꯑꯗꯨꯗ ꯍꯥꯞꯄ ꯌꯥꯕ ꯑꯣꯏꯗꯕ ꯑꯁꯣꯝꯗ ꯄꯨꯜꯂꯞ ꯃꯌꯥꯏ ꯀꯩꯅꯣ ꯀꯩꯅꯣ ꯇꯧꯔꯒ ꯅꯣꯊꯕꯤꯗꯣ ꯇꯧꯕꯅꯤꯅ ꯁꯣꯝꯗ ꯄꯨꯔꯥ ꯀꯨꯝꯈꯠꯂꯒ ꯂꯩꯕꯅꯤꯅ ꯍꯥꯏꯗꯤ ꯈꯨꯅꯣꯞ ꯃꯥꯟꯅꯗꯕꯗꯣ ꯁꯣꯝꯗ ꯇꯧꯕ ꯌꯥꯕꯤꯗꯣ ꯑꯣꯏꯗꯕꯅꯤꯅ ꯑꯁꯣꯝꯗ ꯆꯦꯗꯣ ꯏꯟꯈꯠꯂ ꯏꯟꯈꯠꯂꯒ ꯑꯩꯅ ꯑꯥ ꯃꯅꯨꯡꯗ ꯈꯜꯂꯦ ꯈꯜꯂꯦ ꯑꯃꯨꯛ ꯅꯥ ꯊꯥ ꯑꯅꯤꯔꯛ ꯑꯍꯨꯝꯂꯛ ꯑꯅꯤꯔꯛ ꯑꯍꯨꯝꯂꯛ ꯆꯠꯅꯕꯅ ꯑꯊꯥ ꯈꯨꯗꯤꯡꯒꯤꯒꯨꯝꯕꯗꯤ ꯇꯜꯂꯤꯗꯅꯀꯣ
ꯎꯝ
ꯏꯟꯁꯤꯜꯂ ꯏꯟꯁꯤꯜꯂ ꯇꯧꯔ ꯁꯥꯏꯔꯤ ꯀꯌꯥꯝ ꯁꯥꯎꯅꯤꯡꯈ꯭ꯔꯦ ꯇꯧꯔꯤꯁꯦ
ꯍꯥꯏꯗ꯭ꯔꯣ ꯅꯪ
ꯍꯥꯏꯗꯦ ꯑꯗꯨꯕꯨꯗꯤ ꯇꯥꯅꯤꯡꯗꯅ ꯍꯥꯏꯗꯦꯕ
ꯎꯝ
ꯁꯨꯝ ꯇꯜꯂꯤꯗꯅ ꯃꯔꯛꯇ ꯍꯥꯏꯗꯤ ꯑꯩꯈꯣꯏ ꯁꯣꯝꯒꯤꯁꯦ ꯌꯥꯔꯕꯗꯤ ꯑꯃꯨꯛ ꯍꯧꯔꯣꯏꯗꯕꯅꯤꯅꯀꯣ ꯑꯗꯨꯒꯤ ꯇꯟꯗꯅꯤ ꯍꯥꯏꯕꯗꯤ ꯍꯥꯏꯔꯝꯗꯕꯅꯤ
ꯀꯩ ꯌꯦꯟꯁꯥꯡ ꯊꯣꯡꯗꯨꯏꯅꯣ
ꯏꯟꯁꯥꯡ ꯂꯣꯏꯔꯦ ꯁꯧꯒ꯭ꯔꯤ ꯊꯣꯡꯉꯦ ꯏꯃꯥꯗ ꯄꯥꯛꯅꯝ ꯅꯝꯃꯣꯅ ꯍꯥꯏꯔꯝꯕꯅꯦ ꯍꯦꯟꯖꯥꯡꯁꯦ ꯂꯣꯏꯁꯤꯜꯂꯛꯇꯅ ꯋꯥꯔꯦ ꯍꯧꯖꯤꯛꯁꯦ ꯍꯋꯥꯏ ꯑꯁꯥꯡꯗꯤ ꯀꯣꯂꯤ ꯍꯋꯥꯏ ꯄꯥꯜꯂꯤꯉꯩꯗꯅꯤ ꯑꯃꯨꯛ ꯈꯔ ꯐꯩꯕꯀꯣ
ꯎꯝ
ꯍꯧꯖꯤꯛ ꯏꯟꯖꯥꯡ ꯑꯃꯨꯛ ꯂꯣꯏꯁꯤꯜꯂꯛꯄꯒꯤ ꯁꯧꯒ꯭ꯔꯤ ꯃꯉꯥꯏ ꯁꯧꯒ꯭ꯔꯤꯒ ꯌꯦꯟꯗꯦꯝꯒ ꯃꯉꯥꯏ ꯈꯔ ꯌꯥꯝ ꯍꯧꯔꯤ
ꯎ
ꯁꯧꯒ꯭ꯔꯤ ꯍꯧꯗ꯭ꯔꯗꯤ ꯅꯪ ꯍꯌꯦꯡ ꯆꯠꯄꯗ ꯈꯔ ꯄꯨꯒꯦꯔ
ꯍꯧꯒ꯭ꯔꯤ ꯍꯧꯋꯦꯌꯥꯗ
ꯎꯝ
ꯊꯥꯏ ꯁꯧꯔꯤꯒ ꯃꯣꯔꯣꯛ ꯑꯁꯥꯡꯕꯤꯗꯨꯒ ꯈꯔ ꯈ ꯄꯥꯗ꯭ꯔꯦ
ꯎꯝ ꯍꯧꯖꯤꯛ ꯌꯦꯟꯁꯥꯡꯁ ꯑꯃꯨꯛ ꯋꯥꯔꯦꯕ
ꯎꯝ
ꯍꯥꯟꯅꯗꯤ ꯍꯋꯥꯏꯁꯥꯡꯗꯤ ꯈꯥꯃꯦꯟꯁꯦ ꯅꯪ ꯀꯥꯟꯗꯅ ꯑꯃꯨꯛ ꯌꯥꯝꯃꯟꯕꯒꯤ ꯆꯥꯕꯤꯅꯕ ꯑꯃꯨꯛ ꯂꯩꯇ꯭ꯔꯤꯕ ꯁꯣꯝ ꯆꯥꯥꯁꯜꯂꯛꯑꯗꯤ ꯑꯃꯨꯛ ꯆꯥꯅꯤꯡꯗꯦꯗꯅꯀꯣ
ꯎ
ꯆꯥꯛꯀ ꯆꯥꯅꯤꯡꯗ꯭ꯔꯤ ꯇꯧꯔꯤꯁꯦ
ꯑꯩ ꯉꯁꯥꯏ ꯇꯟꯅ ꯑꯃꯥ ꯆꯥꯁꯤꯟꯈꯤꯕꯒꯤ ꯆꯥꯅꯤꯡꯗꯦ
ꯑꯩꯗꯤ ꯑꯣꯠꯀ ꯀꯩꯅꯣꯒ ꯆꯥꯈ꯭ꯔꯦ ꯌꯦꯔꯨꯝ ꯑꯐꯨꯠꯄ ꯑꯃꯒ ꯆꯥꯈ꯭ꯔꯦ ꯌꯦꯔꯨꯝꯁꯨ ꯀꯣꯛ ꯇ꯭ꯔꯦꯌꯦ ꯈꯔ ꯈꯤꯇꯪ ꯇꯥꯏꯌꯦꯅ ꯂꯧꯕꯗꯣ
ꯑꯝ ꯅꯪꯅ ꯅꯩꯅ
ꯑꯩꯅ ꯆ ꯍꯩ ꯄ꯭ꯂꯦꯠ ꯑꯅꯤꯗꯤ ꯆꯥꯍꯧꯋꯦ ꯅꯪꯁꯨ ꯑꯗꯨꯁꯨ ꯃꯤꯅ ꯆꯅꯤꯌꯥꯡꯈꯩꯅꯦ ꯆꯅꯤꯌꯥꯡꯈꯩꯅꯦ ꯑꯩꯅ ꯂꯩꯕꯗꯒꯤ ꯇꯔꯥ ꯇꯔꯥ ꯇꯔꯥ ꯇꯔꯥ ꯁꯨꯝ ꯁꯨꯝ ꯍꯦꯟꯒꯠꯂꯛꯄꯗ ꯆꯥꯅꯤꯒ ꯃꯥꯔꯐꯨ ꯒꯗ
ꯎꯝ
ꯗꯥꯎꯗꯤ ꯑ ꯌꯥꯕꯤꯅꯤꯗ
ꯎꯝ
ꯀꯔꯝ ꯀꯥꯟꯗ ꯌꯥꯅꯤ
ꯎ ꯌꯥꯒꯗꯕꯗꯤ ꯃꯥꯟꯗ꯭ꯔꯦ ꯄꯥꯛꯅ ꯍꯌꯦꯡꯋꯥꯏꯒꯗꯤ ꯈꯪꯗ꯭ꯔꯦ ꯍꯧꯖꯤꯛꯀꯤꯗꯤ ꯇꯧꯔꯤ ꯃꯑꯣꯡꯁꯦ ꯏꯎ ꯎꯗ꯭ꯔꯦꯕ ꯑꯩꯈꯣꯏꯗ ꯗꯥꯎꯁꯦ ꯍꯌꯦꯡ ꯄꯨꯂꯞ ꯌꯥ ꯒ꯭ꯌꯥꯟ ꯃꯦꯟ ꯇꯥꯔꯣꯏꯗꯣꯏꯅꯤ
ꯎꯝ ꯍꯌꯦꯡꯋꯥꯏꯗ ꯊꯥꯖꯕ ꯊꯝꯃꯦ ꯍꯧꯖꯤꯛꯀꯤ ꯑꯣꯏꯅꯗꯤ ꯍꯅ ꯍꯅ ꯈ ꯐꯪꯉꯦ ꯍꯣꯠꯅꯗ꯭ꯔꯒ ꯇꯣꯛꯑꯦ ꯄꯨꯡ ꯃꯔꯤꯗ ꯃꯔꯤꯗ
ꯎꯝ ꯆꯉꯣ ꯋꯥꯖꯣꯗꯦ ꯐꯔꯦ
ꯎꯝ ꯆꯉꯛꯀꯦ
ꯌꯥꯝꯖ ꯌꯥꯝ ꯆꯥꯅꯤꯡꯕ꯭ꯔꯥ ꯍꯦ ꯑꯃꯨꯔꯣ ꯍꯥꯎꯇꯤ ꯍꯥꯏꯗꯤ ꯃꯇꯣꯡ ꯌꯥꯝ ꯄ ꯌꯥꯎ ꯕꯅꯦ ꯍꯥꯏꯕ ꯑꯩꯁꯨ ꯁꯥ꯭ꯔꯔꯤ ꯍꯗ ꯀꯗ꯭ꯔꯦ
ꯍꯦ ꯑꯃ ꯃꯍꯥ ꯑꯣꯏꯔꯤ
ꯍꯩꯅꯧꯗꯤ ꯂꯣꯏꯔꯒ ꯂꯩꯔꯝꯃꯦ ꯆꯥꯃꯅꯤꯕꯨꯗꯤ ꯄꯥꯜꯂꯤ ꯑꯥꯗꯩ ꯍꯩꯖꯥꯎ ꯄꯥꯟꯕꯗꯣ ꯂꯩꯔ ꯆꯥꯏꯌꯦ ꯏꯆꯦꯗꯤ
ꯑ
ꯀꯦꯖꯤꯗ ꯂꯨꯄꯥ ꯍꯨꯝꯐ ꯃꯥꯅꯦ ꯌꯥꯝ ꯆꯟꯗꯦꯕ ꯍꯩꯅꯧꯗꯣ ꯎꯝ ꯑꯗꯩ ꯍꯩꯖꯥꯎ ꯑꯣꯏꯕꯒꯤ ꯍꯥꯎꯕꯗꯤ ꯍꯥꯎꯕ ꯑꯗꯣ ꯑꯩ ꯀꯌꯥ ꯆ ꯅꯤꯡꯗꯤ
ꯍꯖꯎꯁꯦ
ꯑꯩꯒꯨꯝꯕꯁꯦ ꯌꯥꯝꯖꯥꯅꯤꯡꯕ ꯑꯣꯏꯗꯕꯒꯤ ꯇꯟꯕ ꯍ ꯍꯥꯏꯗꯤ ꯍꯩꯅꯧꯒꯨꯝꯕꯁꯦ ꯌꯥꯝ ꯄꯥꯝꯕ ꯑꯣꯏꯗꯦ ꯍꯥꯏꯕ
ꯌꯦꯔꯨꯝ ꯑꯐꯨꯠꯕ ꯐꯪꯉꯤ ꯆꯥꯅꯤꯡ ꯦ ꯑꯗꯒꯤ ꯍꯩꯅꯧ ꯑꯃ ꯍꯣꯏ ꯍꯣꯏ ꯍꯩꯅꯧ ꯑꯃꯨꯕ ꯄꯤ ꯍꯩꯅꯧ ꯑꯃꯨꯟꯕꯁꯤ
ꯍꯩꯅꯧ ꯑꯃꯨꯟꯕ ꯉꯥꯏꯍꯥꯛꯃꯨꯛꯁꯨ ꯂꯥꯛꯄꯁꯨ ꯇꯧꯋꯦ ꯑꯔꯨꯟꯕ ꯆꯥꯅꯤꯡꯗꯦꯅ ꯑꯁꯪꯕ ꯑꯣꯏꯅ
ꯑꯩꯅ ꯃꯤ ꯕꯦꯔꯥꯅꯤꯅ
ꯃꯥꯕꯨ ꯑꯣꯖꯥ ꯑꯣꯏꯕꯒ ꯈ ꯈ ꯌꯥꯎꯍꯟꯖꯥꯠꯂꯣ
ꯌꯥꯎꯋꯦ ꯍꯥꯏꯕꯅꯦ ꯑꯉꯥꯡ ꯂꯥꯏꯔꯤꯛ ꯇꯥꯛꯄ ꯈꯔ ꯈꯔ
ꯎꯝ
ꯒꯨꯍꯥꯇꯤꯗ ꯑꯣꯏꯅ ꯇꯥꯔꯦ ꯍꯥꯏꯕꯅꯦ ꯍꯪꯕꯨꯗꯤ ꯍꯪꯗ꯭ꯔꯤ ꯃꯔꯣꯟꯗꯣ
ꯎꯝ
ꯃꯥꯏ ꯇꯧꯕꯅꯣ ꯈꯪꯗ꯭ꯔꯦ ꯆꯠꯊꯣꯛ ꯆꯠꯁꯤꯟꯒꯤ ꯍꯥꯏꯔꯕꯨꯗꯤ ꯑꯐꯕ ꯀꯣꯂꯦꯖꯇ ꯐꯪꯉꯕꯨꯗꯤ ꯑꯗꯨꯅꯗꯤ ꯐꯩꯌꯦ
ꯎꯝ
ꯁꯤꯂꯣꯡꯖꯦ ꯑꯩꯈꯣꯏꯒꯤ ꯍꯥꯏꯗꯤ ꯁꯨꯝ ꯂꯩꯕ ꯈꯣꯠꯄ ꯀꯩꯅꯣ ꯅꯨꯡꯉꯥꯏꯔꯒꯁꯨ ꯂꯝꯗꯥꯡ ꯌꯥꯝ ꯆꯥꯕ ꯑꯣꯏꯗꯦꯕ ꯃꯥꯒꯤ ꯃꯤꯁꯨ ꯑꯩꯅ ꯇꯝꯕ ꯀꯥꯟꯗꯗꯤ ꯑꯩꯈꯣꯏ ꯑꯗꯨꯝ ꯐꯖꯅ ꯈꯪꯅ ꯆꯥꯟꯅꯕ ꯂꯩꯗꯅꯀꯣ ꯈꯪꯕꯨꯗꯤ ꯈꯪꯅꯔꯛꯇꯣꯏꯅꯤ ꯑꯗꯨꯏ ꯁꯨ ꯍꯥꯟꯅꯗꯒꯤ ꯈꯔ ꯃꯥꯅ ꯗ꯭ꯔꯣꯗꯥꯔ ꯗ꯭ꯔꯣꯗꯥꯔ ꯇꯧꯒꯟꯕ ꯃꯤ ꯑꯣꯏꯔꯗꯤ ꯑꯃꯨꯛꯀ ꯐꯕꯀꯣ
ꯎꯝ
ꯍꯥꯏꯔꯗꯤ ꯆꯠꯊꯣꯛ ꯆꯠꯁꯤꯟꯗꯣ ꯅꯨꯡꯉꯥꯏꯇꯕꯅꯦꯕ ꯑꯩꯈꯣꯏꯕꯨꯗꯤ ꯀꯩꯅꯣ ꯁꯨꯈꯤꯕꯅꯤꯅ ꯑꯗꯨꯝ ꯐꯕ ꯍꯧꯅꯔꯒ
ꯎꯝ ꯐꯔꯦ ꯐꯔꯦ ꯇꯝꯕ ꯇꯝꯗꯣꯏ ꯑꯩꯈꯣꯏ ꯅꯅꯥꯎ ꯍꯣꯏꯗꯤ ꯉꯁꯤꯗꯩ ꯀꯥꯕ ꯍꯧꯏ
ꯃꯣꯏꯁꯨ ꯍꯧꯅꯒꯦꯗꯤ ꯍꯥꯏꯔꯛꯑꯅꯤ ꯁꯤꯂꯣꯡꯒꯤꯗꯤ ꯑꯥꯒꯁꯇꯩꯒꯤ ꯍꯧꯅꯦ ꯇꯧꯔꯝꯕꯅꯦꯕ
ꯎꯝ
ꯑꯗ ꯁꯤ ꯑꯗꯨꯒꯤ ꯅꯍꯥꯟ ꯃꯤꯡ ꯆꯟꯕꯩꯗ ꯏꯃꯥꯍꯣꯏꯗ ꯍꯥꯏꯔꯛꯄꯗ ꯏꯇꯣꯟꯅ ꯆꯟꯕꯒꯤꯗꯣ ꯍꯥꯏꯔꯛꯑꯦꯅꯗꯤ ꯍꯥꯏ ꯈꯤꯕꯅꯦ ꯑꯗꯣ ꯀꯔꯝ ꯀꯥꯟꯗ ꯍꯧꯗꯣꯏꯅꯣ ꯌꯥꯝ ꯀꯟꯅꯗꯤ ꯅꯛꯅꯗꯕ꯭ꯔꯥ ꯈꯪꯗꯦꯌꯦ ꯃꯥ ꯒꯥꯔꯤ ꯋꯥꯏꯔꯒ ꯆꯠꯂꯦꯗꯤ ꯍꯥꯏꯌꯦ
ꯎꯝ